ꯇꯥꯕ꯭ꯔꯣ
ꯇꯥꯌꯦ
ꯇꯨꯝꯃꯕꯣ
ꯇꯨꯝꯗ꯭ꯔꯤꯗ
ꯀꯩꯗꯧꯔꯤꯅꯣ
ꯈꯣꯟ ꯌꯦꯡꯔꯝꯕꯅꯦ
ꯑꯁ ꯃꯩ ꯂꯥꯛꯇꯕꯁꯦ ꯅꯨꯡꯉꯥꯏꯇꯦꯗ
ꯂꯥꯛꯑꯔꯣꯏ ꯍꯥꯏꯅꯦ ꯉꯁꯤꯗꯤ
ꯍꯣꯏ ꯂꯥꯛꯑꯔꯣꯏ ꯍꯥꯏ
ꯅꯨꯡꯉꯥꯢꯇꯦ
ꯁꯥꯕꯒꯤ ꯃꯊꯛꯇ ꯀꯥꯔꯒ ꯀꯣꯏ ꯆꯠ ꯆꯠꯂꯤꯅꯤ ꯍꯧꯖꯤꯛ
ꯅꯊꯟꯗ ꯂꯩꯕ꯭ꯔꯣ
ꯊꯟꯗꯅꯦ ꯍꯣꯏ ꯉꯁꯤ ꯈꯅꯕꯒꯤ ꯃꯤ ꯂꯩꯇꯦ
ꯀ꯭ꯔꯤ ꯃꯔꯝ ꯒꯤꯕꯨ ꯈꯅꯔꯕ꯭ꯔꯣ
ꯉꯔꯥꯡ ꯅꯨꯡꯗꯥꯡꯗꯣ ꯇꯨꯝꯗ꯭ꯔꯦꯅꯦ ꯈꯠꯅꯕꯒꯤ
ꯑꯩ ꯃꯔꯝꯒꯤ
ꯑꯃ ꯀꯩꯅꯣ ꯍꯣꯏ ꯑ ꯁꯤ ꯄꯤꯁꯂꯦꯟꯗ ꯂꯩꯕ ꯑꯃ ꯃꯤꯁꯦꯁ ꯊꯥꯔꯛꯄꯅꯦꯕ ꯉꯔꯥꯡꯗꯣ
ꯑꯥ
ꯂꯥꯛꯇ꯭ꯔꯤꯉꯩꯗ ꯑꯗꯨ ꯑꯩꯅ ꯈꯨꯝꯕꯤꯔꯒ ꯁꯦꯔꯦꯁ ꯑꯣꯏꯅꯗꯤ ꯊꯥꯗꯕꯅꯦꯕ ꯑꯩꯅ ꯈꯨꯝꯕꯤꯔꯒ ꯍꯥꯞꯇꯕꯤ ꯗꯤꯂꯦꯠ ꯇꯧꯊꯣꯛꯄ ꯑꯗꯨꯒꯤ ꯗꯤꯂꯦ ꯇꯧꯊꯣꯛꯄꯗꯣ ꯑꯥ ꯑꯩꯅ ꯇꯨꯝꯈ꯭ꯔꯕ ꯃꯇꯨꯡ ꯃꯥ ꯌꯦꯡꯕ ꯃꯇꯝꯗ ꯑꯃꯨꯛ ꯊꯥꯔꯛꯄꯖꯥꯠꯅꯦꯕ
ꯎꯝ
ꯑꯗꯨꯒꯤ ꯀꯔꯤ ꯀꯥꯛꯄꯔꯥ ꯍꯥꯏꯅ ꯀꯔꯤꯒꯤ ꯀꯛꯄꯔꯥ ꯍꯥꯏꯅ ꯈꯟꯅꯔꯒ ꯄꯨꯡ ꯑꯃ ꯑꯗꯨꯋꯥꯏꯗ ꯍꯧꯒꯠꯂꯣ ꯍꯥꯏꯅ ꯍꯥꯏꯔꯛꯄ ꯑꯗꯨꯒꯤ ꯑꯩꯗꯤ ꯒꯌꯥ ꯃꯦꯟ ꯇꯥꯗꯨꯕꯤ ꯍꯧꯒꯠꯂꯒ ꯃꯣꯏ ꯑꯅꯤ ꯇꯦꯛꯁ ꯇꯧꯔꯒ ꯀꯩꯅꯣ ꯑꯩꯅ ꯊꯥꯕꯗꯣ ꯑꯃꯨꯛ ꯊꯥꯔꯛꯑꯣ ꯍꯥꯏꯅ ꯍꯥꯏꯅꯕꯖꯥꯠꯅꯦꯕ ꯑꯗꯨꯒ ꯑꯩꯁꯨ ꯁꯥꯎꯔꯛꯈ꯭ꯔꯦꯕ ꯑꯩꯅ ꯂꯥꯟ ꯑꯩꯅ ꯂꯥꯟꯕꯅꯦ ꯑꯗꯨꯕꯨ ꯑꯩꯅ ꯍꯦꯟꯅ ꯁꯥꯎꯈ꯭ꯔꯕ ꯑꯗꯨꯒꯤ ꯍꯧꯒꯠꯂꯒ ꯃꯊꯛꯇ ꯀꯥꯔꯒ
ꯄꯨꯡ ꯑꯅꯤ ꯑꯃ ꯃꯈꯥꯏ ꯑꯅꯤ ꯑꯗꯨꯃꯥꯏꯅ ꯃꯊꯛꯇ ꯀꯥꯔꯒ ꯂꯦꯞꯄꯅꯦꯕ ꯑꯩ ꯑꯗꯨꯒꯤ ꯏꯃ ꯑꯃꯨꯛ ꯂꯥꯛꯑꯦ ꯂꯥꯛꯑꯣ ꯃꯤ ꯎꯔꯗꯤ ꯐꯖꯗꯦ ꯊꯨꯅ ꯂꯥꯛꯑꯣ ꯍꯥꯏꯕꯒꯤ ꯑꯃꯨꯛ ꯀꯨꯝꯃꯛꯑꯦ ꯀꯨꯝꯃꯛꯑꯒ ꯁꯥꯎꯅꯤꯡꯕꯒꯤ ꯑꯩꯅ ꯑꯃꯨꯛ ꯇꯨꯝꯗꯕꯤ ꯀꯣ ꯂꯤꯛ ꯐꯦꯡꯉꯒ ꯆꯥꯛ ꯊꯣꯡꯕ ꯍꯧꯕ ꯄꯨꯡ ꯑꯅꯤ ꯑꯗꯨꯋꯥꯏꯗ ꯀꯣꯂꯤꯛ ꯐꯦꯡꯂꯒ ꯆꯥꯛ ꯊꯣꯡ ꯍꯧꯕ ꯑꯗꯨꯒꯤ ꯑꯌꯨꯛ ꯍꯧꯒꯠꯂꯒ ꯑꯌꯨꯛꯁꯦ ꯑꯩꯁꯦ ꯆꯥꯛ ꯊꯣꯡꯕ ꯂꯣꯏꯔꯒ ꯉꯥꯟꯗꯕꯅꯤꯅ ꯑꯃꯨꯛ ꯇꯨꯝꯈ꯭ꯔꯦꯕ ꯑꯗꯨꯗ ꯃꯥꯁꯨ ꯄꯨꯡ ꯇꯔꯥ ꯑꯗꯨꯋꯥꯏꯗ ꯑꯃꯨꯛ ꯍꯧꯒꯠꯂꯦ ꯑꯗꯣ ꯑꯗꯨꯗꯒꯤ ꯆꯠꯈꯤꯕꯒꯤ ꯍꯂꯛꯇ꯭ꯔꯦ
ꯐꯣꯟ ꯇꯧꯔꯁꯨ ꯄꯥꯏꯗꯕ꯭ꯔꯥ
ꯇꯧꯗꯦꯗ ꯑꯩ ꯇꯧꯔꯣꯏ ꯉꯁꯥꯏ ꯇꯧꯔꯛꯄꯅꯦ ꯑꯩꯅ ꯄꯥꯏꯗꯕꯒꯤꯅꯤ
ꯍꯌꯦꯡ ꯑꯉꯥꯡꯁꯤꯡ ꯀꯨꯝꯃꯛ ꯈꯔꯅꯤ ꯍꯥꯏꯕ꯭ꯔꯣ
ꯂꯥꯛꯑꯅꯤ ꯍꯥꯏꯌꯦ ꯍꯣꯏ
ꯁꯀꯨꯜ ꯀꯥꯕ ꯍꯥꯎꯅꯤꯉꯥꯏ ꯇꯜꯂꯦꯗ
ꯇꯜꯂꯦ ꯅꯪꯅ ꯅꯪ ꯆꯠꯂꯣꯏꯗꯕ ꯃꯤꯁꯨ ꯇꯥꯟꯗꯦꯗꯣ ꯑꯩꯗꯤ ꯑꯁ ꯂꯣꯏꯔꯦ
ꯃꯁꯛ ꯐꯥꯎ ꯌꯦꯡꯅꯤꯡꯗ꯭ꯔꯦ ꯊꯥ ꯑꯃꯒꯨꯝꯕ ꯆꯠꯂꯗꯤ ꯑꯃꯨꯛ ꯐꯥꯕꯀꯣ ꯍꯌꯦꯡꯅ ꯍꯧꯒꯗꯕꯁꯤ ꯌꯥꯝ ꯇꯜꯂꯦ
ꯈꯪꯗ꯭ꯔꯦꯅꯦ ꯏꯔꯥꯡꯁꯦ ꯑꯃꯨꯛ ꯍꯧꯔꯛꯀꯗ꯭ꯔꯥ
ꯈꯪꯗ꯭ꯔꯦ ꯑꯩꯗꯤ ꯖꯒꯥꯗꯣ ꯐꯖꯅ ꯈꯪꯗꯦꯅꯦ
ꯑꯩꯈꯣꯏꯒꯤ ꯈꯨꯟ ꯍꯦꯛ ꯍꯦꯟꯗꯣꯔꯛꯄꯗ ꯑꯃ ꯂꯩꯕꯗꯣ
ꯑꯈꯣꯏ ꯍꯦꯛ ꯑꯈꯣꯏ ꯈꯨꯟ ꯑꯣ ꯑꯣ ꯑꯣ ꯈꯪꯉꯦ ꯈꯪꯉꯦ
ꯑꯗ ꯍꯦꯟꯗꯣꯔꯛꯄꯗ ꯈꯨꯟ ꯃꯆꯥ ꯂꯩꯕꯗꯣ
ꯑꯥ
ꯁꯤꯐꯥꯏꯁꯤꯡꯒꯤ ꯀꯦꯝ ꯂꯩꯕꯗꯣ ꯑꯗꯨ ꯃꯊꯛꯇ ꯃꯆꯥ ꯂꯩꯕꯗꯣ
ꯑꯣ ꯑꯣ ꯑꯩꯈꯣꯏꯅꯤ ꯀꯩꯅꯣ ꯇꯧꯕ ꯃꯐꯝꯗꯨꯗ ꯑꯣꯏꯔꯝꯒꯅꯤ
ꯑꯗꯨ ꯍꯣꯏ ꯑꯗꯨ ꯑꯗꯨ ꯌꯧꯗꯕꯤꯗ ꯑꯩꯈꯣꯏ ꯁꯥꯏꯠꯇ ꯑꯗꯨ ꯌꯧꯐꯥꯠꯗ꯭ꯔꯤꯉꯩꯗ
ꯑꯣ ꯑꯣ
ꯏꯁꯤꯡ ꯆꯥꯏꯕꯤ ꯂꯩꯕ ꯃꯅꯥꯛ ꯑꯗꯨꯋꯥꯏꯗ ꯑꯣꯏꯔꯝꯒꯅꯤ
ꯀꯩꯅꯣ ꯇꯧꯕꯒꯤ ꯈꯔ ꯅꯛꯄꯒꯤ ꯇꯧꯕꯤꯔꯝ ꯃꯥꯜꯂꯦꯅꯦ
ꯍꯣꯏ ꯑꯗꯨꯅꯦ ꯅꯪꯒꯤ ꯃꯌꯥꯝꯕꯗꯣ ꯑꯥ ꯅꯍꯥꯟ ꯃꯩ ꯊꯥꯈꯤꯕ ꯈꯨꯟꯗꯨꯗ ꯂꯩꯕ ꯃꯥꯜꯂꯤꯅꯦ
ꯍꯟꯗꯛ ꯑꯣ ꯍꯧꯖꯤꯛꯔꯣ
ꯑ ꯍꯧꯖꯤꯛ ꯍꯧꯖꯤꯛꯁꯦ ꯅꯪ ꯅꯪꯒꯤ ꯀꯩꯅꯣꯒꯤ ꯒꯤ ꯑꯌꯥꯝꯕꯗꯣ
ꯑꯣ ꯑꯣ ꯑꯣ ꯑꯣ
ꯑꯗꯨ ꯅꯍꯥꯟ ꯑꯩꯈꯣꯏ ꯑꯩꯈꯣꯏꯔꯣꯝꯒꯤ ꯃꯩ ꯊꯥꯈꯤꯕ ꯅꯍꯥꯟ ꯊꯥꯈꯤꯕ ꯈꯨꯟꯗꯨꯗ ꯂꯩꯕ ꯃꯥꯜꯂꯦ
ꯑꯣ
ꯌꯦꯡꯕ ꯎ ꯎꯋꯦꯕ ꯃꯥ
ꯎꯋꯦ ꯑꯩꯗꯤ ꯐꯖꯅ ꯌꯦꯡꯗꯕ ꯃꯥ ꯒꯤ ꯄꯣꯁꯇꯤ ꯑꯗꯨꯝ ꯍꯦꯛ ꯍꯦꯛ ꯎꯋꯦ ꯁꯥꯔ ꯇꯧꯕꯤꯅꯤꯒꯤ
ꯂꯩꯕ ꯃꯥꯂꯦ ꯃꯤ ꯑꯇꯩꯥ ꯒ꯭ꯔꯨ ꯒ꯭ꯔꯨꯞ ꯑꯇꯩꯅ ꯀꯥꯞꯄꯤꯔꯒ ꯗꯤꯚꯦꯟꯁꯨ ꯇꯧꯕꯤꯗꯕꯤꯗ ꯉꯥꯛꯊꯣꯛꯇꯕꯤꯗ ꯑꯃꯨꯛ ꯆꯦꯟꯈ꯭ꯔꯦ ꯍꯥꯏꯌꯦ ꯑꯗꯨꯅ ꯃꯈꯣꯏ ꯃꯈꯣꯏꯅ ꯑꯃꯨꯛ ꯂꯩꯔꯦ ꯍꯥꯏꯌꯦ
ꯑꯣ ꯑꯞꯗꯦꯠꯗꯤ ꯐꯖꯅ ꯄꯤꯕꯅꯤꯅ ꯐꯥꯒꯦ ꯍꯥꯏꯔꯗꯤ ꯐꯦꯒꯦ ꯍꯥꯏꯔꯗꯤ ꯊꯨ ꯐꯥꯕ ꯌꯥꯕꯅꯦ
ꯍꯣꯏ ꯄꯥꯏꯃꯜꯂꯦꯕ ꯃꯣꯏꯗꯣ
ꯄꯥꯏꯃꯜꯂꯦ ꯑꯩꯁꯨ ꯈꯜꯂꯤꯅꯤ ꯑꯗꯨꯝ ꯎꯑꯦꯕ ꯆꯪꯕ ꯈꯨꯗꯤꯡ ꯐꯖꯅꯗꯤ ꯗꯤꯇꯦꯜꯁꯗꯤ ꯄꯥꯗꯦꯕ ꯑꯗꯨꯕꯨ
ꯑꯗꯨꯃꯥꯏ ꯇꯧꯕ ꯌꯥꯕ ꯃꯤ ꯅꯠꯇꯦꯕ ꯃꯣꯏꯁꯦ
ꯎꯝ
ꯄꯩꯁꯥ ꯇꯥꯜꯂꯤꯔꯥꯁꯨ ꯈꯪꯗꯦ
ꯄꯩꯁꯥ ꯄꯩꯁꯥ ꯇꯥꯟꯗꯦ ꯍꯥꯏꯌꯦ ꯃꯥꯗꯤ
ꯑꯃꯨꯛ ꯂꯧꯊꯣꯛꯅꯤꯉꯥꯏꯗꯣ
ꯎꯝ
ꯅꯤꯡꯉꯥꯏꯒꯤꯗꯣ ꯂꯩꯇꯦ ꯍꯥꯏꯌꯦꯕ ꯑꯁꯤ ꯑꯗꯨꯗ ꯌꯥꯎꯕꯒꯤ ꯑꯃꯨꯛ ꯇꯧꯕ ꯌꯥꯗꯦ ꯍꯥꯏꯌꯦꯕ ꯀꯩꯅꯣꯗꯣ ꯑꯈꯣꯏꯅ ꯀꯩꯅꯣꯅ ꯍꯧꯕꯗꯣ ꯑꯦꯟꯅ ꯍꯧꯕꯗꯨ ꯑꯗꯨ ꯂꯩꯥꯇꯦ ꯍꯥꯏꯌꯦꯕ
ꯎꯝ
ꯗꯨꯒꯤ ꯍꯥꯡꯗꯦ ꯍꯥꯏꯕꯅꯦ
ꯑꯁ ꯃꯤꯒꯤ ꯌꯨꯝ ꯊꯪꯅꯕ ꯌꯨꯝꯗꯗꯤ ꯃꯄꯥꯟꯗ ꯐꯧ ꯃꯩ ꯐꯖꯅ ꯉꯥꯜꯂꯒ ꯁꯥꯟꯅꯔꯒ ꯂꯩ ꯑꯈꯣꯏꯅ ꯃꯅꯨꯡꯗ ꯐꯥꯎ ꯊꯥꯟꯅꯤ
ꯄꯨꯝꯃꯝ ꯃꯝꯔ ꯂꯩꯔꯦ ꯑꯩꯁꯨ ꯃꯤꯠ ꯄꯥꯡꯂꯁꯨ ꯀꯨꯞꯂꯁꯨ ꯆꯞ ꯃꯥꯟꯅꯔꯦ
ꯉꯁꯤ ꯄꯩꯁꯥ ꯈꯨꯜꯂꯦ ꯑꯩ ꯂꯨꯄꯥꯥ ꯆꯥꯅꯤ ꯈꯨꯜꯂꯦ
ꯑꯦꯁ ꯅꯨꯡꯉꯥꯏꯔꯝꯒꯅꯤ
ꯉꯁꯥꯏꯗꯣ
ꯔꯝꯃꯅꯤ
ꯀꯩꯅꯣꯗ ꯃꯈꯥꯗ ꯀꯣꯏꯕ ꯆꯠꯕꯅꯦꯕ ꯆꯠꯂꯒ ꯀꯨꯏꯅ ꯂꯩꯔꯒ ꯏꯔꯨꯕ ꯂꯣꯏꯔꯒ ꯍꯜꯂꯛꯑꯒꯦ ꯍꯥꯏꯅ ꯍꯜꯂꯛꯄ ꯃꯇꯝꯗ ꯐꯣꯟ ꯐꯣꯟꯅ ꯕꯦꯇ꯭ꯔꯤ ꯀꯥꯞꯔꯒ ꯂꯥꯛꯄꯅꯦꯕ ꯃꯊꯛꯇ ꯀꯥꯞꯔꯒ ꯂꯥꯛꯄꯅꯦ ꯑꯗꯣ ꯑꯗꯨ ꯌꯧꯔꯝꯗꯥꯏꯗ ꯃꯈꯥꯗ ꯍꯦꯛ ꯀꯥꯞꯊꯕ ꯃꯇꯝꯗ ꯄꯦꯄꯔꯗꯧꯟ ꯎꯕ ꯆꯦꯗꯧꯅ ꯎꯕ ꯑꯗꯨꯒꯤ ꯑꯁ ꯍꯥꯟꯅ ꯆꯠꯈ꯭ꯔꯕꯅꯦ ꯑꯗꯨꯕꯨ ꯑꯁ ꯑꯁꯤ ꯆꯦ ꯃꯥꯟꯂꯦꯗ ꯍꯥꯏꯅ ꯍꯜꯂꯛꯑꯒ ꯌꯦꯡꯕ ꯃꯇꯝꯗ ꯑꯗꯨ ꯑꯣꯏꯔꯝꯕ
ꯐꯥꯔꯦꯅꯦ
ꯗꯥꯎ ꯍꯤ ꯍꯣꯏ ꯗꯥꯎꯗꯤ ꯀꯩꯅꯣ ꯌꯥꯝ ꯐꯠꯇꯕꯗꯤ ꯑꯣꯏꯗ꯭ꯔꯤ ꯉꯁꯤꯒꯤꯗꯤ
ꯀꯦ ꯍꯥꯏꯗꯦ ꯑꯃꯨꯛ ꯐꯪꯒ
ꯑꯍꯦ ꯈꯟꯕꯅꯦ ꯑꯗꯨꯕꯨ ꯑꯁ ꯏꯊꯟꯗꯗꯤ ꯆꯠꯅꯤꯡꯗ꯭ꯔꯦ ꯍꯥꯏꯅ ꯑꯗꯣ ꯃꯅꯥꯛꯇ ꯀꯩꯅꯣ ꯃꯤꯁꯨ ꯖꯥꯠ ꯖꯥꯠ ꯂꯩꯕꯅꯤꯅ ꯇꯜꯂꯕ
ꯃꯣꯏꯁꯤꯡꯒꯤ ꯑꯣꯏꯔꯝꯒꯅꯤꯅꯦ ꯀꯩꯅꯣꯒꯤ ꯑꯩꯈꯣꯏꯒꯤ ꯀꯔꯤ ꯑꯃꯗꯣ ꯇꯤꯗꯣ ꯑꯗꯨꯒꯤ ꯃꯅꯝꯗꯣ ꯌꯥꯝ ꯅꯝꯃꯦꯕ ꯑꯩ ꯃꯨꯠꯊꯠꯈ꯭ꯔꯦ ꯍꯧꯖꯤꯛꯇꯤ ꯃꯣꯏ ꯃꯩ ꯊꯥꯜꯂꯗꯤ ꯃꯩꯁꯦ ꯍꯧꯖꯤꯛ ꯀꯩꯅꯣꯃꯗꯤ ꯂꯩ ꯃꯗꯤ ꯂꯩꯌꯦ ꯇꯪꯈꯥꯏ ꯍꯦꯟꯅꯗꯤ ꯂꯩ
ꯑꯃꯨꯛ ꯂꯣꯏꯁꯟꯖꯅꯤ ꯍꯌꯦꯡꯁꯦ ꯀꯩꯅꯣ ꯆꯥꯁꯤꯔ ꯆꯨꯞꯄꯤꯗꯣ ꯊꯔꯣꯏꯗꯣ ꯍꯤ ꯍꯤꯍꯤ
ꯑꯃ ꯑꯃꯨꯛ ꯂꯥꯛꯑꯅꯤꯅꯦ ꯂꯥꯛꯇ꯭ꯔꯤꯀꯥꯟꯅ ꯍꯥꯏꯒꯦ ꯍꯥꯏꯗꯤ ꯑꯉꯥꯡꯁꯤꯡ ꯂꯥꯛꯑꯅꯤ
ꯑꯁ ꯑꯗꯨꯅꯤꯅꯦ ꯍꯌꯦꯡꯗꯤ ꯂꯥꯛꯀꯅꯤꯀꯣ
ꯎꯝ ꯃꯥ ꯑꯁ ꯃꯥ ꯂꯥꯛꯇ꯭ꯔꯤꯀꯥꯟꯗ ꯑꯁ ꯂꯥꯛꯇ꯭ꯔꯤꯀꯥꯟꯗꯁꯨ ꯃꯤ ꯁꯩꯕꯅꯤꯅ ꯌꯥꯔꯣꯢꯅꯦ ꯃꯌꯨꯝ ꯆꯠꯇ꯭ꯔꯦꯕ ꯄꯥ ꯑꯃ ꯀꯩꯅꯣ ꯏꯔꯥꯏꯗꯒꯤ ꯏꯝꯐꯥꯜꯗꯒꯤ ꯂꯥꯛꯄꯗꯣ ꯍꯞꯇ ꯑꯃ ꯑꯍꯤꯡꯁꯨ ꯅꯨꯡꯗꯥꯡꯁꯨ ꯅꯨꯡꯊꯤꯟꯁꯨ ꯃꯌꯨꯝ ꯆꯠꯇꯕꯤ ꯁꯤꯗ ꯑꯗꯨꯝ ꯂꯩꯕꯅꯦꯕ
ꯎꯝ
ꯑꯗꯨꯒꯤ ꯇꯧꯕ ꯌꯥꯔꯣꯏꯅꯦ ꯑꯗꯨꯒꯤ ꯀꯣꯏꯕ ꯆꯠꯇꯕꯅꯦ ꯑꯩꯁꯦ ꯇ꯭ꯔꯗꯤ ꯄꯪꯆꯠ ꯆꯠꯂꯒ ꯂꯩꯔꯅꯤ ꯉꯁꯤꯗꯤ ꯀꯩꯩꯅꯣ ꯇꯧꯔꯔꯣꯏ ꯍꯥꯏꯅ ꯂꯩꯕꯅꯦ ꯑꯃꯗ ꯑꯃꯨꯛ ꯄꯥꯏꯔꯔꯣꯏ ꯍꯥꯏꯅ ꯂꯩꯕꯅꯦ ꯂꯩꯕ ꯃꯐꯝꯗꯨ ꯂꯩꯕ ꯌꯥꯗ꯭ꯔꯕꯅꯤꯅ ꯑꯩ ꯑꯃꯨꯛ ꯄꯥꯏꯕ ꯆꯠꯈ꯭ꯔꯅꯤ ꯍꯥꯏ ꯍꯥꯏ ꯍꯧꯒ ꯆꯠꯈꯤꯕꯅꯦ
ꯑꯩꯒꯤ ꯄ꯭ꯔꯣꯕ꯭ꯂꯦꯝ ꯇꯥꯔꯦ
ꯃꯨꯛ ꯊꯦꯝꯃꯣꯅꯦ
ꯊꯦꯝꯔꯔꯣꯢ ꯑꯩ
ꯃꯥꯒꯤ ꯃꯥ ꯅꯨꯡꯉꯥꯏꯇꯦ ꯍꯥꯏꯅ ꯃꯥꯒꯤ ꯃꯥꯒꯤ ꯐꯣꯟꯗ ꯊꯥꯒꯠꯇ꯭ꯔꯒ ꯑꯩꯒꯤ ꯐꯣꯟꯗ ꯑꯣꯏꯅ ꯊꯥꯒꯠꯄꯤꯔꯒ ꯑꯃꯨꯛ ꯆꯠꯈꯤꯌꯦ
ꯍꯤꯍꯤ
ꯈꯪꯗ꯭ꯔꯦꯅꯦ
ꯑꯗꯨꯒꯨꯝꯕ ꯊꯦꯝ ꯅꯧꯕꯗꯣ ꯑꯩꯈꯣꯏꯅ ꯇꯧꯕ ꯌꯥꯗꯦ ꯍꯥꯟꯅꯒꯤ
ꯍꯥꯟꯅꯒꯤ ꯗꯧꯅ ꯇꯧꯒꯅꯤ ꯊꯦꯝ ꯅꯧꯕꯒꯤ ꯊꯕꯥꯛꯇꯣ ꯇꯧꯕ ꯌꯥꯗꯦ ꯍꯟꯇꯛ
ꯑꯩꯈꯣꯏꯗꯤ ꯍꯧꯖꯤꯛꯐꯥꯎ ꯋꯥꯔꯤ ꯁꯥꯟꯅꯗ꯭ꯔꯤ
ꯑꯩ
ꯍꯦꯛꯇ ꯉꯝꯊꯣꯛꯅꯕꯤꯅꯤ
ꯀꯅꯥꯅ ꯉꯝꯕ꯭ꯔꯥ ꯌꯦꯡꯅꯁꯤ ꯍꯥꯏꯗꯣ
ꯑꯗꯨꯅꯦ
ꯅꯣꯡꯃꯤꯠ ꯆꯨꯞꯄ ꯄꯥꯏꯈꯠꯇꯕꯤꯅꯤ
ꯑꯁ ꯏꯃꯨꯡꯗ ꯆꯪꯈ꯭ꯔꯗꯤ ꯅꯦꯠꯁꯨ ꯅꯨꯡꯉꯥꯏꯇꯦ ꯀ꯭ꯔꯤꯁꯨ ꯇꯧꯕ ꯌꯥꯗꯣꯏꯅꯤ ꯘꯔꯤꯒꯤ ꯂꯥꯏꯠꯇꯣ ꯃꯩ ꯑꯃꯨꯛ ꯂꯥꯛ ꯄꯣꯔꯛꯄ꯭ꯔꯥ ꯍꯥꯏꯅ ꯌꯦꯡꯕꯅꯦ ꯍꯧꯖꯤꯛ ꯕꯖꯥꯔꯗ
ꯑꯁ ꯍꯌꯦꯡꯗꯤ ꯉꯟꯇꯥ ꯆꯠꯀꯅꯤ
ꯄꯨꯡ ꯀꯌꯥꯗ꯭ꯔꯣ
ꯄꯨꯡ ꯇꯔꯦꯠ ꯇ
ꯏꯁ ꯉꯟꯇꯥ ꯍꯥꯢꯔꯒ ꯇꯔꯦꯠ
ꯑꯩꯒꯤꯗꯤ ꯉꯟꯇꯥꯅꯦ ꯑꯗꯣ